ꯇꯥꯕ꯭ꯔꯥ
ꯇꯌꯦ
ꯑꯣ ꯑꯩ ꯁꯨꯝ ꯇꯧꯔꯛꯏꯅꯦ ꯀꯃꯥꯏ ꯀꯃꯥꯏꯅ ꯇꯧꯅꯔꯒꯦꯅ ꯁꯨꯝ ꯐꯣꯟ ꯇꯧꯔꯛꯑꯃꯤꯅꯤ
ꯎꯝ ꯑꯗꯨꯝ ꯂꯩꯔꯤ ꯍꯥꯏꯇꯥꯔꯦ ꯅꯨꯡꯉꯥꯏꯔꯤ ꯍꯥꯏꯇꯥꯔꯦꯅꯦ
ꯎꯝ ꯍꯧꯁꯤ ꯑꯩꯈꯣꯏꯒꯤ ꯊꯥꯏꯅ ꯂꯩꯅꯔꯝꯕ ꯄꯨꯟꯁꯤ ꯃꯍꯤꯡꯒ ꯍꯧꯖꯤꯛ ꯍꯧꯖꯤꯛ ꯇꯧꯔꯤꯕ ꯄꯨꯟꯁꯤ ꯃꯍꯤꯡꯁꯦ ꯁꯨꯝ ꯈꯦꯠꯅꯔꯛꯄꯅꯤꯅ ꯀꯃꯥꯏꯅ ꯇꯧꯔꯤ ꯈꯣꯠꯂꯤꯗꯣ ꯈꯪꯅꯤꯡꯗꯅ ꯁꯨꯝ ꯇꯧꯔꯛꯏꯃꯤꯅꯤ
ꯑꯣ ꯑꯗꯨꯝ ꯂꯩꯔꯤ ꯇꯥꯃꯣ ꯇꯥꯡ ꯇꯥꯡ ꯁꯤ ꯌꯦꯡꯉꯒ ꯃꯌꯥꯝꯒꯤ ꯁꯤꯁꯨ ꯌꯥꯎꯗ ꯌꯥꯗꯕꯅꯤꯅ ꯑꯗꯨꯝ ꯂꯩꯔꯦ ꯍꯥꯏꯇꯥꯔꯦ
ꯎꯝ ꯑꯩꯈꯣꯏꯒꯤ ꯂꯩꯀꯥꯏ ꯑꯩꯈꯣꯏꯒꯤ ꯂꯩꯔꯤꯕ ꯃꯐꯝꯁꯤꯗꯁꯨ ꯊꯥꯏꯅ ꯑꯩꯈꯣꯏꯅ ꯑꯉꯥꯡ ꯑꯣꯏꯔꯤꯉꯩꯗ ꯑꯉꯥꯡꯁꯤꯡꯅ ꯉꯟꯇꯥ ꯉꯟꯇꯥ ꯍꯧꯒꯠꯂꯒ ꯊꯕꯛ ꯁꯨꯕ ꯆꯠꯄ ꯑꯗꯩꯗꯤ ꯑꯉꯥꯡꯁꯤꯡ ꯉꯟꯅ ꯉꯟꯅ ꯍꯧꯗꯣꯛꯄꯩ ꯑꯗꯒꯤ ꯆꯔꯥ ꯋꯥꯜꯍꯟꯕ ꯑꯣꯏꯔꯦ ꯑꯗꯒꯤꯗꯤ ꯂꯥꯏꯔꯤꯛ ꯄꯥꯍꯟꯕ ꯑꯣꯏꯔꯦ ꯆꯠꯅꯕꯤꯗꯣ ꯍꯧꯖꯤꯛꯀꯥꯟꯁꯦ ꯇꯧꯈꯤꯗ꯭ꯔꯦ ꯑꯗꯨꯅꯗꯗꯤ ꯀꯃꯥꯏ ꯀꯃꯥꯏ ꯇꯧꯔꯤ
ꯑꯩꯈꯣꯏ ꯑꯗꯨꯁꯨ ꯆꯞ ꯃꯥꯟꯅꯩ ꯑꯉꯥꯡꯈꯩ ꯅꯣꯡꯉꯥꯟꯕꯗꯩ ꯁ꯭ꯀꯨꯜ ꯆꯠꯅꯕ ꯇꯨꯏꯁꯟ ꯆꯠꯅꯕ ꯂꯥꯛꯅꯕꯗ ꯑꯇꯩ ꯀꯔꯤꯝ ꯅꯪꯗ꯭ꯔꯦ ꯑꯗꯨꯅ
ꯎ ꯃꯥꯅꯦ ꯀꯅ ꯍꯥꯏꯁꯤꯅ ꯑꯌꯨꯛꯇ ꯑꯉꯥꯡꯁꯤꯡ ꯍꯧꯗꯣꯛꯑꯒ ꯁꯨꯃꯥꯡ ꯇꯤꯂꯣꯡ ꯋꯥꯏ ꯇꯥꯁꯤꯜꯍꯟꯕ ꯇꯧꯍꯜꯂꯝꯃꯤꯁꯤꯁꯨ ꯌꯥꯝ ꯐꯖꯕ ꯏꯍꯧꯁꯨ ꯉꯜꯍꯟꯕ ꯑꯗꯒꯤ ꯋꯥ ꯀꯜꯆꯔ ꯑꯃꯁꯨ ꯁꯥꯒꯠꯄ ꯑꯗꯒꯤ ꯑꯗꯨꯒꯤ ꯇꯥꯁꯟꯕꯒꯤ ꯂꯦꯡ ꯑꯣꯠꯄ ꯑꯗꯨꯗ ꯑꯦꯛꯁꯔꯁꯥꯏꯁ ꯑꯃꯁꯨ ꯑꯣꯏꯍꯟꯕ ꯌꯥꯝꯅ ꯐꯖꯔꯝꯕ ꯄꯣꯠꯁꯤꯡꯗꯣ ꯍꯧꯖꯤꯛꯀ ꯑꯉꯥꯡꯁꯤꯡꯁꯤꯗꯤ ꯅꯨꯡꯗꯥꯡ ꯐꯪꯉꯤ ꯐꯣꯟ ꯄꯥꯏꯔ ꯇꯨꯝꯕꯗ ꯑꯗꯨꯝ ꯊꯦꯡꯉꯦ ꯑꯗꯒꯤ ꯑꯌꯨꯛꯛꯇꯨꯡꯒꯤ ꯍꯧꯒꯠꯄꯒ ꯁ꯭ꯀꯨꯜ ꯆꯠꯅꯕ ꯍꯣꯠꯅꯔꯦ
ꯎꯝ
ꯅꯪꯗ꯭ꯔꯦꯕ ꯍꯧꯖꯤꯛꯀꯤ ꯑꯉꯥꯡꯁꯦ ꯑꯗꯨꯅ ꯃꯁꯤꯒꯤ ꯄꯨꯟꯁꯤ ꯃꯍꯤꯡꯁꯤ ꯈꯦꯅꯔꯛꯄꯁꯤꯅ ꯍꯛꯆꯥꯡꯒꯤ ꯁꯦꯡꯕꯩ ꯆꯥꯡꯁꯨ ꯈꯦꯅꯔꯛꯄꯗꯧꯅ ꯇꯧꯔꯦ
ꯑꯩꯈꯣꯏꯁꯨ ꯇꯨꯏꯁꯟ ꯆꯠꯄ ꯁ꯭ꯀꯨꯜ ꯆꯠꯄꯗ ꯋꯥꯔꯕꯅꯤꯅ ꯑꯌꯨꯛꯁꯨ ꯉꯟꯅ ꯍꯧꯒꯠꯂꯨ ꯌꯥꯗ꯭ꯔꯦ ꯑꯗꯨꯗꯒꯤ ꯑꯉꯥꯡ ꯑꯣꯏꯕꯒꯤ ꯁꯥꯟꯅ ꯈꯣꯠꯅꯕ ꯑꯃ ꯑꯃꯁꯨ ꯑꯝꯇ ꯏꯊꯤ ꯅꯨꯡꯉꯥꯏꯅ ꯌꯥꯎꯕ ꯐꯪꯗ꯭ꯔꯦ ꯊꯥꯏꯅꯒꯤ ꯁꯥꯟꯁꯨ ꯁꯥꯟꯅꯕ ꯑꯗꯒꯤ ꯃꯁꯥ ꯐꯕ ꯍꯧꯖꯤꯛꯇꯤ ꯑꯉꯥꯡꯁꯨ ꯑꯌꯥꯝꯕꯅ ꯃꯁꯥ ꯃꯎ ꯐꯕꯒꯤ ꯆꯥꯡꯁꯨ ꯌꯥꯝ ꯍꯟꯊꯔꯦꯕ
ꯃꯥꯅꯦ ꯃꯁꯥ ꯅꯣꯏꯕꯗꯨ ꯅꯠꯇꯕ ꯑꯩꯈꯣꯏꯒꯤ ꯍꯛꯆꯥꯡꯒꯤ ꯏꯃ꯭ꯌꯨꯟ ꯁꯤꯁꯇꯦꯝꯁꯦ ꯀꯟꯕ ꯃꯁꯥ ꯁꯦꯡꯕꯁꯦ ꯈꯦꯅꯔꯦ ꯍꯧꯖꯤꯛꯀꯥꯟꯁꯦ ꯅꯗꯤ ꯑꯩꯈꯣꯏꯅ ꯑꯉꯥꯡ ꯑꯣꯏꯔꯤꯉꯩꯗ ꯅꯣꯡꯥꯕꯗ ꯅꯣꯡꯃꯛꯇ ꯁꯥꯟꯅꯕ ꯑꯗꯩꯗꯤ ꯏꯔꯣꯏꯕ ꯁꯥꯟꯅꯕꯆꯠ ꯆꯠꯂꯝꯕ ꯃꯌꯥꯝꯗꯣ ꯍꯧꯖꯤꯛꯀꯥꯟꯗꯤ ꯑꯉꯥꯡꯍꯣꯡꯁꯦ ꯅꯣꯡ ꯈꯤꯇꯪ ꯆꯣꯠꯄꯗ ꯂꯣꯛ ꯍꯥꯟꯅ ꯇꯧꯕꯤ ꯇꯧꯔꯦꯕ ꯑꯗꯨꯅ ꯃꯁꯥ ꯁꯦꯡꯕꯁꯤ ꯐꯖꯔꯦ ꯑꯩꯈꯣꯏꯒꯤ ꯍꯧꯖꯤꯛꯀꯤ ꯃꯍꯤꯡꯁꯦ ꯈꯦꯠꯅꯔꯛꯄꯁꯤꯅꯁꯨ ꯑꯣꯏꯕ ꯆꯠꯅꯤ
ꯎꯝ
ꯍꯧ
ꯑꯉꯥꯡꯈꯩꯗꯤ ꯁ꯭ꯀꯨꯜ ꯑꯗꯨꯝ ꯆꯠꯅꯔꯤꯕ ꯀꯃꯥꯏꯅ ꯇꯧꯔꯤ
ꯎꯝ ꯁ꯭ꯀꯨꯜ ꯆꯠꯂꯦ ꯑꯗꯣ ꯍꯧꯖꯤꯛꯇꯤ ꯁꯨꯇꯤ ꯂꯩꯕꯒꯤ ꯈꯛ ꯀꯣꯝꯃꯤ ꯁ꯭ꯀꯨꯜ
ꯑꯣ ꯍꯧꯖꯤꯛ ꯁ꯭ꯀꯨꯜ ꯑꯌꯥꯝꯕꯅ ꯀꯥꯂꯦꯟ ꯁꯨꯇꯤ ꯊꯥꯔꯦ ꯍꯧꯖꯤꯛꯀꯥꯟꯁꯦ
ꯎꯝ
ꯑꯗꯨꯒꯤ ꯈꯔ ꯀꯣꯝꯃꯤ ꯑꯩꯈꯣꯏꯁꯨ
ꯎꯝ
ꯅꯠꯇ꯭ꯔꯗꯤ ꯅꯣꯏ ꯊꯤꯟꯗꯣꯛ ꯊꯤꯟꯖꯤꯟ ꯇꯧꯕꯗ ꯊꯕꯛ ꯑꯃꯅꯤ
ꯎꯝ ꯍꯥꯏ ꯂꯧꯁꯤꯡ ꯑꯍꯟꯗꯤ ꯃꯆꯥꯁꯤꯡꯁꯤ ꯄꯨꯊꯔꯒ ꯂꯧꯁꯤꯡ ꯂꯣꯏ ꯌꯥꯎꯍꯜꯂꯝꯃꯤ ꯑꯗꯨꯖꯤꯀꯥꯟꯗꯤ ꯑꯗꯨꯃꯥꯏꯅ ꯌꯥꯎꯕ ꯁꯨ ꯅꯤꯡꯅꯨꯡꯊꯤꯅ ꯂꯩꯇ꯭ꯔꯦ
ꯎꯝ
ꯅꯦꯅ ꯃꯥꯡꯊꯣꯛꯄ ꯊꯕꯛ ꯑꯃꯐꯛ ꯇꯧꯗ꯭ꯔꯦ ꯑꯗꯨꯅ ꯃꯁꯥꯥꯁꯦ ꯁꯦꯡꯕꯒꯤ ꯆꯥꯡꯁꯦ ꯈꯦꯅꯔꯦ
ꯃꯥꯅꯦ ꯃꯥꯅꯦ ꯑꯉꯥꯡꯈꯩ ꯃꯤ ꯇꯤꯟꯅꯕ ꯀꯩꯗꯧꯕ ꯃꯤ ꯊꯦꯡꯅꯕꯒꯤ ꯆꯠꯅꯕꯤ ꯌꯥꯎꯕꯒꯤ ꯆꯥꯡꯁꯤ ꯌꯥꯝ ꯍꯟꯊꯔꯦ ꯁꯤꯅ ꯍꯌꯦꯡꯋꯥꯏ ꯇꯨꯡꯗꯗꯤ ꯃꯣꯏꯅ ꯍꯌꯦꯡ ꯆꯥꯎꯧꯔꯛꯑꯀꯥꯟꯗ ꯑꯃꯗꯤ ꯄꯨꯔꯥ ꯆꯠꯅꯕꯤꯁꯦ ꯄꯨꯔꯥ ꯑꯇꯣꯞ ꯑꯃꯗ ꯂꯥꯛꯄꯒꯤ ꯐꯤꯕꯝ ꯗ ꯂꯩꯔꯦꯕ ꯃꯤ ꯄꯨꯟꯕꯒꯤ ꯆꯥꯡꯁ ꯌꯥꯝ ꯍꯟꯊꯔꯦ ꯐꯣꯟꯣꯟ ꯀꯩ ꯀꯩ ꯁꯤꯅ ꯎꯝ ꯄꯥꯏꯔꯒ ꯁꯥꯟꯅ ꯈꯣꯠꯅꯕꯒꯤ ꯆꯥꯡꯁꯤꯦ ꯌꯥꯝ ꯍꯟꯊꯔꯦꯕ ꯑꯁ
ꯎꯝ
ꯍꯥꯏꯗꯤ ꯂꯝꯄꯥꯛꯇ ꯀꯩꯗ ꯆꯦꯟ ꯆꯣꯡ ꯁꯥꯟꯅꯗꯅ ꯑꯉꯥꯡꯈꯩꯁꯦ ꯌꯥꯝꯅ ꯀꯩꯅꯣ ꯇꯧꯔ ꯑꯗꯨꯒ ꯂꯩꯅꯔꯝꯃꯤꯗ
ꯃꯥꯅꯦ ꯍꯧꯖꯤꯛꯀꯥꯟꯁꯤꯅ ꯁꯥꯟꯅꯕ ꯑꯉꯥꯡ ꯑꯃꯅꯤꯅ ꯁꯥꯟꯅꯕ ꯇꯩꯗꯤꯦ ꯑꯌꯥꯝꯕꯅ ꯁꯥꯟꯅꯗꯦ ꯕ ꯁꯨꯇꯤ ꯂꯩꯕꯗꯨꯅ ꯐꯣꯟꯒ ꯇꯤꯚꯤꯒ ꯑꯗꯨꯅ ꯍꯛꯆꯥꯡ ꯁꯦꯡꯕ ꯋꯥꯠꯂꯦ ꯑꯗꯩ ꯄ꯭ꯂꯁ ꯂꯩꯔꯤꯕ ꯄꯨꯟꯁꯤ ꯃꯍꯤꯡ ꯂꯥꯏꯞ ꯏꯁꯇꯥꯏꯜꯁꯤꯗ ꯈꯦꯅꯕꯁꯤ ꯅꯣꯡꯉꯥꯟꯕꯒ ꯇꯨꯏꯁꯟ ꯆꯠꯄꯅ ꯆꯠꯈ꯭ꯔꯅꯤ ꯑꯗꯩ ꯌꯍꯧ ꯈꯔ ꯊꯦꯡꯕꯅ ꯁ꯭ꯀꯨꯜ ꯆꯠꯅꯕ ꯍꯣꯠꯅꯔꯅꯤ ꯑꯩꯗꯤ ꯁ꯭ꯀꯨꯜ ꯆꯠꯂꯨꯔꯅꯤ ꯍꯜꯂꯛꯑꯅꯤ ꯇꯨꯁꯟ ꯑꯃꯨꯛ ꯆꯠꯂꯅꯤ ꯑꯗꯩꯗꯤ ꯅꯨꯃꯤꯠ ꯇꯥꯔꯅꯤ ꯆꯥꯛ ꯆꯥꯔꯅꯤ ꯐꯣꯟ ꯌꯦꯡꯉ ꯑꯃꯨꯛ ꯇꯨꯝꯈ꯭ꯔꯅꯤ ꯑꯗꯨꯃꯥꯏꯅ ꯂꯥꯏꯞ ꯏꯁꯇꯥꯏꯜꯁꯤ ꯑꯉꯥꯡꯁꯤꯡꯁꯤ ꯉꯥꯏꯍꯥꯛꯇꯪ ꯑꯣꯏꯁꯨ ꯁꯥꯅꯕ ꯑꯗꯒꯤ ꯂꯩꯀꯥꯏꯒꯤ ꯃꯃꯅꯕ ꯃꯆꯤꯟ ꯃꯅꯥꯎꯁꯤꯡ ꯄꯨꯟꯕꯒꯤ ꯆꯥꯡꯁꯤ ꯍꯟꯗꯔ ꯃꯤꯅ ꯌꯦꯡꯉꯩ ꯌꯥꯎꯔꯛꯑꯀꯥꯟꯗ ꯁꯃꯥꯖꯀꯤ ꯑꯗꯒꯤ ꯂꯩꯀꯥꯏꯒꯤ ꯊꯧꯗꯣꯛ ꯋꯥꯊꯣꯛꯁꯦ ꯌꯥꯎꯕꯒꯤ ꯆꯥꯡꯁꯦ ꯍꯟꯊꯅꯔꯛꯑꯦ ꯄꯨꯟꯗ ꯅꯨꯡꯁꯤꯅꯕꯒꯤ ꯁꯛ ꯈꯪꯅꯔꯒꯁꯨ ꯑꯩꯈꯣꯏꯒꯤ ꯄꯤꯛꯏꯉꯩꯗꯒꯤ ꯍꯧꯃꯤ ꯆꯥꯃꯤꯟꯅꯔꯛꯄ ꯒꯤ ꯂꯣꯏꯅꯕꯒꯤ ꯅꯨꯡꯁꯤꯅꯕꯒꯤ ꯅꯨꯡꯒꯤ ꯑꯣꯏꯕ ꯋꯥꯈꯜꯂꯣꯟꯗꯨꯗꯤ ꯍꯟꯊꯕꯗꯧꯅ ꯁꯨꯝ ꯇꯧꯅꯔꯛꯏꯁꯦ
ꯎꯝ ꯃꯥꯅꯦ ꯑꯉꯥꯡꯗ ꯅꯠꯇꯦ ꯑꯍꯟꯁꯨ ꯌꯥꯝ ꯍꯣꯡꯉꯦ ꯊꯥꯏꯅꯒ ꯇꯧꯔꯝꯕ ꯆꯠꯅꯕꯤ ꯃꯑꯣꯡ ꯃꯇꯧ ꯌꯨꯝ ꯑꯃꯒ ꯌꯨꯝ ꯑꯃꯒ ꯍꯔꯥꯎ ꯍꯔꯥꯎ ꯆꯥꯃꯤꯟꯅꯔꯝꯕ ꯊꯛꯃꯤꯟꯅꯔꯝꯕ ꯃꯌꯥꯝꯗ ꯍꯧꯖꯤꯛꯇꯤ ꯌꯥꯝ ꯍꯟꯊꯔꯦꯕ ꯍꯁꯤꯅꯕꯕꯨ ꯆꯥꯡꯁꯤ
ꯃꯥꯅꯦ ꯂꯩꯀꯥꯏꯅꯤ ꯍꯥꯏꯕꯒꯤ ꯁꯛ ꯈꯪꯅꯕꯒꯤ ꯀꯒꯨꯝꯕ ꯀꯩꯅꯣ ꯊꯣꯛꯄ ꯃꯇꯝꯗ ꯀꯗꯣꯝ ꯑꯃ ꯊꯣꯛꯄ ꯃꯇꯝꯗ ꯂꯩꯀꯥꯏꯅꯤ ꯍꯥꯏꯕꯒꯤ ꯃꯇꯦꯡ ꯄꯥꯡꯅꯕꯗꯨ ꯑꯗꯨꯐꯥꯎꯗ ꯍꯟꯊꯔꯛꯑ ꯑꯗꯨꯗꯁ
ꯎꯝ
ꯋꯥꯈꯜ ꯅꯨꯡꯒꯤ ꯑꯣꯏꯕ ꯋꯥꯈꯜꯂꯣꯟ ꯑꯃꯗ ꯐꯅꯅ ꯃꯆꯤꯟ ꯃꯅꯥꯎ ꯇꯧꯅ ꯍꯥꯏꯗꯤ ꯀꯩꯅꯣꯝꯃꯗ ꯆꯨꯝꯅ ꯈꯟꯕꯒꯤ ꯆꯥꯡꯁꯤ ꯑꯌꯥꯝꯕꯅ ꯍꯟꯊꯅꯔꯦꯕ
ꯎꯝ
ꯁꯨꯝ ꯁꯨꯝ ꯑꯁꯦ ꯂꯣꯏꯅꯕ ꯋꯥꯠꯄꯒꯤꯅꯦꯕ ꯊꯥꯏꯅ ꯑꯩꯈꯣꯏꯅ ꯑꯉꯥꯡ ꯑꯣꯏꯔꯤꯉꯩꯗꯗꯤ ꯎꯁꯣꯞ ꯑꯃ ꯇꯧꯕꯁꯤ ꯑꯩꯈꯣꯏꯅ ꯑꯩꯈꯣꯏ ꯐꯥꯎ ꯌꯥꯎꯏ ꯏꯃꯥꯟꯅꯅꯕꯒꯤ ꯑꯗꯩ ꯂꯩꯀꯥꯏꯒꯤ ꯏꯌꯥꯝꯕꯒꯤ ꯏꯜꯍꯥꯎ ꯑꯃꯒꯤꯨꯡ ꯎꯄꯣꯛ ꯑꯃ ꯇꯧꯔꯦ ꯍꯥꯏꯔꯗꯤ ꯂꯩꯀꯥꯏꯒꯤ ꯄꯥꯈꯪ ꯂꯩꯁꯥꯕꯤ ꯑꯗꯒꯤ ꯈꯔ ꯑꯍꯜꯕꯨ ꯑꯣꯏꯔꯁꯨ ꯃꯔꯨ ꯑꯣꯏꯅ ꯄꯥꯈꯪ ꯂꯩꯁꯥꯕꯤꯁꯤꯡꯁꯤꯅ ꯇꯧꯏꯤ ꯑꯣꯣꯂꯤ ꯀꯣꯐ ꯑꯣꯏꯔꯦ ꯑꯗꯨꯗꯒꯤ ꯈꯥꯡꯕꯨ ꯑꯣꯏꯔꯦ ꯐꯦꯡꯕ ꯆꯥꯝꯕꯒꯤ ꯊꯕꯛ ꯑꯗꯒꯤ ꯇꯥꯁꯤꯟ ꯈꯣꯝꯖꯤꯟꯕꯒꯤ ꯊꯕꯛ ꯅꯨꯄꯤ ꯃꯆꯥꯁꯤꯡ ꯂꯩꯁꯥꯕꯤꯁꯤꯡ ꯄꯨꯂꯞ ꯇꯧꯔꯀꯥꯟꯁꯤꯗ ꯃꯇꯦꯡ ꯄꯥꯡꯅꯔꯝꯃꯤ ꯊꯧꯗꯣꯛ ꯑꯃ ꯎꯁꯣꯞ ꯑꯃ ꯊꯣꯛꯄꯗ ꯑꯗꯨꯅ ꯋꯥ ꯋꯥ ꯅꯣꯛꯃꯤꯟꯅꯗꯅ ꯑꯗꯩ ꯁꯨꯃꯤꯟꯅꯗꯅ ꯌꯥꯝ ꯀꯟꯅ ꯋꯥꯕꯁꯨ ꯑꯣꯏꯔꯦ ꯑꯗꯒꯤ ꯄꯨꯟꯕꯒꯤ ꯅꯨꯡꯉꯥꯏꯕꯁꯨ ꯑꯗꯨꯝ ꯂꯩ ꯁꯨꯃꯥꯏꯅ ꯇꯧꯗꯅ ꯊꯧꯗꯣꯛ ꯑꯃ ꯄꯨꯟꯅ ꯄꯨꯟꯅ ꯃꯇꯦꯡ ꯄꯥꯡꯅꯗꯅ ꯍꯧꯕꯒꯤ ꯑꯃꯈꯛ ꯑꯗꯨꯝ ꯂꯩꯃꯤꯟꯅꯔꯝꯃꯦ ꯑꯗꯨꯕꯨ ꯗꯤ ꯃꯗꯨꯒꯤ ꯄꯣꯠꯇꯨꯃ ꯄꯨꯔꯥ ꯃꯥꯡꯈ꯭ꯔꯦ
ꯃꯥ ꯃꯥꯥꯡꯒꯔ ꯍꯧꯖꯤꯛꯀꯥꯟꯗꯤ ꯃꯤ ꯑꯌꯥꯝꯕꯅ ꯃꯤ ꯅꯦꯛ ꯃꯤꯅꯦ ꯃꯤ ꯁꯤꯡꯁꯤꯁꯨ ꯋꯥꯅꯤꯡꯗ꯭ꯔꯦ ꯑꯋꯥꯕ ꯁꯨꯅꯤꯡꯗ꯭ꯔꯦ ꯑꯗꯨꯅ ꯑꯗꯨꯒꯨꯝꯕꯒꯤ ꯄꯣꯠꯁꯤ ꯌꯥꯝ ꯈꯦꯠꯅꯔꯦ ꯍꯥꯏꯇꯥꯔꯦ ꯍꯥꯏꯅ ꯈꯪꯅꯁꯤ
ꯃꯥꯥꯟꯅꯩ ꯑꯗꯨꯅ ꯁꯨꯝ ꯊꯕꯛꯇꯨꯒꯤ ꯋꯥꯗꯨ ꯅꯠꯇꯅ ꯊꯕꯛ ꯄꯨꯕꯨꯗꯤ ꯄꯣꯠꯇꯣ ꯊꯕꯛꯇꯣ ꯍꯗꯣꯛꯑ ꯑꯩ ꯊꯤ ꯌꯥꯎꯗ ꯌꯥꯔꯣꯏ ꯍꯥꯏꯕꯒꯤ ꯍꯜꯂꯝꯍꯜꯂ ꯀꯥꯟꯗ ꯌꯥꯎꯃꯤꯟꯅꯔꯒ ꯃꯇꯦꯡ ꯄꯥꯡꯅꯔꯒ ꯅꯨꯡꯊꯅꯕꯒꯤ ꯆꯥꯡꯗ ꯌꯥꯝ ꯍꯟꯊꯍꯟꯕꯗꯧꯅ ꯇꯧꯔꯛꯑꯦꯕ
ꯎꯝ
ꯌꯦꯦꯛꯄꯒꯤ ꯆꯠꯅꯕꯤ ꯑꯃ ꯂꯥꯛꯄꯁꯤꯗ
ꯎꯝ
ꯃꯌꯥꯝꯗꯨꯕꯨꯗꯤ ꯋꯥꯍꯟꯗꯦ ꯍꯥꯏꯕꯕꯨ
ꯎꯝ
ꯋꯥꯈꯜꯂꯣꯟꯗꯗꯤ ꯑꯗꯨꯝ ꯍꯟꯊꯕꯗꯧꯅ ꯇꯧꯍꯜꯂꯦ ꯃꯁꯤ ꯃꯇꯝꯒꯤ ꯑꯍꯣꯡꯕꯅꯤꯅ ꯏꯤꯕꯁꯨ ꯄꯥꯛ ꯉꯝꯗꯕ ꯆꯤꯕꯁꯨ ꯑꯗꯨꯝ ꯌꯥꯎꯕꯅꯤꯅ
ꯃꯥꯁ ꯑꯌꯥꯝꯕ ꯍꯧꯖꯤꯛꯀꯥꯟꯁꯦ ꯃꯃꯥ ꯃꯄꯥꯅꯁꯨ ꯃꯆꯥꯁꯤꯡꯒꯤ ꯌꯣꯛꯄꯒꯤ ꯃꯑꯣꯡꯁꯦ ꯊꯥꯏꯅꯒ ꯍꯧꯖꯤꯛꯀ ꯌꯥꯝ ꯈꯦꯠꯅꯔꯦ ꯑꯗꯨꯅꯁꯨ ꯑꯉꯥꯡꯁꯤꯡꯁꯦ ꯈꯪꯗ꯭ꯔꯦꯕ ꯈꯪꯕ ꯌꯥꯕꯒꯤ ꯆꯥꯡꯁꯦ ꯃꯃꯥ ꯃꯄꯥꯅ ꯀꯌꯥ ꯀꯟꯅ ꯑꯌꯥꯝꯕꯅ ꯀꯤꯍꯜꯂꯒ ꯇꯄꯤ ꯇꯝꯕꯤꯕꯒꯤ ꯄꯣꯠꯁꯤꯃ ꯋꯥꯠꯁꯤꯜꯂꯛꯄꯒꯤ ꯑ ꯏꯄꯥꯥꯟꯅ ꯂꯣꯏ ꯍꯣꯠꯅꯕꯒꯤ ꯑꯣ ꯗ ꯂꯥꯛꯑꯦꯕ ꯍꯧꯖꯤꯛꯀꯥꯟꯁꯤꯦ ꯑꯗ
ꯎꯝ ꯐꯔꯦ
ꯎꯃ ꯑꯣ ꯐꯔꯦ ꯐꯔꯦ